ꯎꯝ ꯍꯜꯂꯣ
ꯑꯣ ꯅꯨꯡꯉꯥꯏꯔꯤꯕ꯭ꯔꯣ
ꯅꯨꯡꯉꯥꯏꯔꯤꯌꯦ
ꯀꯩ ꯀꯩ ꯇꯧꯔꯤꯒꯦ ꯑꯩ ꯑꯩꯗꯤ ꯍꯧꯖꯤꯛ ꯐꯝꯃꯤꯌꯦ
ꯎꯝ ꯆꯥꯛꯀ ꯆꯥꯔꯕꯣ
ꯍꯣꯏ ꯆꯥꯔꯦ ꯅꯪꯗꯤ
ꯑꯥꯎ ꯑꯩꯁꯨ ꯍꯧꯖꯤꯛꯇ ꯆꯥꯔꯒ ꯂꯩꯌꯦ
ꯀꯩ ꯏꯟꯖꯥꯡ ꯆꯥꯒꯦ
ꯉꯁꯤꯗꯤ ꯏꯟꯁꯥꯡ ꯍꯥꯎꯕ ꯆꯥꯏꯗ
ꯀꯩꯅꯣ
ꯑꯣꯛ ꯊꯣꯡꯉꯦꯅꯦ
ꯎꯝ ꯍꯥꯎꯋꯦꯅꯦ
ꯍꯣꯏꯅꯦ ꯍꯥꯎꯋꯦꯅꯦ ꯃꯇꯨꯝ ꯌꯥꯝꯗꯕꯒꯤ ꯈꯔ ꯆꯥꯕꯗ ꯅꯨꯡꯉꯥꯏꯇꯦ
ꯑꯣ ꯆꯥꯒꯗꯕꯅꯤ ꯆꯥꯎ ꯆꯥꯎ ꯎꯝ
ꯅꯪꯗꯤ ꯀꯩ ꯆꯥꯕ꯭ꯔꯣ ꯀꯩ ꯏꯟꯖꯥꯡ
ꯕꯤꯟ ꯆꯥꯏꯌꯦ ꯕꯤꯟꯁ
ꯕꯤꯟꯁ ꯑꯗꯨꯈꯛꯇꯥ ꯆꯥꯕ꯭ꯔꯣ ꯏ ꯀꯃꯥꯏꯅ
ꯑꯗꯨꯝ ꯑꯂꯨꯒ ꯀꯩꯀꯥ ꯃꯤꯛꯁ ꯑꯞ ꯀꯣ ꯑꯗꯨꯒ ꯌꯦꯟꯁꯥꯛ ꯑꯀꯪꯕ ꯊꯝ ꯑꯦ ꯁꯥ ꯑꯀꯪꯕ ꯍꯥꯏꯕ
ꯑꯣ ꯑꯩꯗꯤ ꯅꯪꯁꯦ ꯕꯤꯟꯁ ꯈꯛꯇ ꯆꯝꯐꯠ ꯇꯧꯔ ꯆꯥꯕ꯭ꯔꯅ ꯈꯟꯕ
ꯃꯤꯛꯁꯅꯦꯦ ꯃꯤꯛꯁ
ꯅꯪ ꯍꯧꯖꯤꯛꯁꯦ ꯂꯥꯏꯔꯤꯛ ꯄꯥꯔꯤꯔꯣ
ꯄꯥꯔꯦꯗ
ꯏꯁ ꯄꯥꯕ ꯃꯥꯂꯦꯗ
ꯑꯦ ꯇꯥꯕ ꯃꯥꯟꯕ
ꯍꯣꯏ ꯅꯪꯒꯤ ꯇꯥꯏꯅꯦ ꯅꯪꯅ ꯂꯥꯏꯔꯤꯛ ꯀꯩꯅꯣ ꯇꯧꯒꯦ
ꯀꯔꯦꯛꯁꯟ ꯇꯧꯔꯒ ꯂꯩꯕꯒꯤꯅꯦ
ꯑꯦ
ꯎ
ꯑꯣꯖꯥ ꯔꯅꯥ ꯁꯦ
ꯃꯠꯇꯦ ꯇꯨꯁꯟꯦ
ꯑꯣ ꯇꯨꯁꯥꯟꯒꯤ ꯑꯣꯖꯥ
ꯅꯣꯏ ꯇꯨꯏꯁꯟ ꯑꯁ ꯑꯣꯖꯥꯗꯨꯗ ꯇꯨꯏꯁꯟꯅꯤ ꯏꯅꯦꯒꯤ ꯃꯆꯥꯁꯤꯡꯒꯤ ꯇꯨꯏꯁꯟ ꯂꯧꯕꯤꯌꯣ ꯍꯥꯏꯕꯒꯤ ꯑꯩꯅ ꯃꯣꯏꯅ ꯂꯧꯕꯤꯌꯣ ꯍꯥꯏꯕꯒꯤ ꯑꯩꯅ ꯇꯨꯝ ꯁꯨꯝ ꯂꯧꯕꯤꯕ ꯋꯥꯅꯦꯗ
ꯑꯗꯨꯁꯨ ꯑꯣꯖꯥꯅꯤꯅꯦ
ꯏꯦꯗ ꯑꯩ ꯉꯍꯥꯛꯇꯪ ꯎꯝ ꯑꯩ ꯊꯕꯛ ꯆꯠꯀꯅꯤ ꯉꯍꯥꯛꯇꯪ ꯂꯩꯔꯗꯤ
ꯑ ꯀꯔꯤ ꯀ꯭ꯔꯤꯀꯦꯠ ꯍꯥꯏꯕ ꯇꯧꯔꯤꯔꯣ ꯅꯪꯗꯦ
ꯑꯩꯗꯤ ꯍꯧꯖꯤꯛ ꯏꯟꯇꯔꯟ ꯆꯠꯂꯤꯌꯦ
ꯁ꯭ꯀꯨꯜ ꯀꯣꯂꯦꯖꯇ ꯇꯣꯛꯈ꯭ꯔꯕꯣ
ꯍꯣꯏ ꯂꯣꯏꯔꯦ ꯏꯟꯇꯔꯟ ꯀꯩꯅꯣ ꯍꯣꯁꯄꯤꯇꯥꯜꯗꯀꯣ ꯏꯟꯇꯔꯟ ꯇꯧꯔꯒ ꯂꯩꯕꯅꯤ ꯉꯁꯤ ꯑꯥꯞꯇꯔꯅꯨꯟ ꯁꯤꯐ ꯇꯥꯕ ꯑꯗꯨꯒꯤ
ꯌꯥꯝ ꯐꯩꯩꯅ ꯑꯗꯨꯗꯤ
ꯈꯪꯗꯦꯗ ꯅꯪꯗꯤ ꯀꯩ ꯇꯧꯔꯤꯅꯣ
ꯏꯁ ꯑꯩꯗꯤ ꯂꯣꯏꯗ꯭ꯔꯤꯗ ꯍꯧꯖꯤꯛ ꯀꯣꯂꯦꯖ ꯀꯥꯔ ꯌꯥ ꯑꯩꯗꯤ
ꯎꯝ ꯎ
ꯂꯣꯏꯗ꯭ꯔꯤ ꯄꯩꯁꯥ ꯊꯣꯛꯄ ꯂꯝꯕꯤ ꯂꯩꯇ꯭ꯔꯤ
ꯎꯝ ꯑꯁ ꯑꯩꯈꯣꯏ ꯁꯤꯅꯦꯗ ꯏꯟꯇꯔꯟ ꯄꯩꯁꯥ ꯄꯤꯗꯅ ꯑꯩꯈꯣꯏꯁꯨ
ꯑꯦ ꯑꯗꯨ ꯑꯣꯏꯔꯁꯨ ꯅꯨꯄꯤꯗꯤ ꯄꯩꯁꯥ ꯊꯣꯛꯇ꯭ꯔꯁꯨ ꯅꯨꯄꯥ ꯑꯗꯨꯝ ꯐꯪꯕꯅꯤꯅꯦ
ꯑꯁ ꯅꯨꯄꯥ ꯊꯣꯛꯄꯗꯣ ꯇꯜꯂꯦ ꯑꯩꯗꯤ ꯑꯩꯗꯤ ꯅꯨꯄꯤꯅꯁꯨ ꯊꯣꯛꯅꯤꯡꯉꯦ ꯅꯨꯄꯥꯒꯤ ꯈꯛꯇꯪ ꯆꯥꯕꯗꯣ ꯍꯥꯏꯅꯗꯦ ꯑꯩ
ꯃꯥꯅꯤꯅꯦ ꯅꯨꯄꯤ ꯈꯨꯗꯤꯡ ꯑꯗꯨꯃꯥꯏꯅ ꯍꯥꯏꯌꯦꯅꯦ ꯅꯨꯄꯥꯒꯤ ꯄꯩꯁꯥ ꯉꯥꯛꯇ ꯆꯥꯕꯗꯤ ꯄꯥꯝꯗꯦ ꯇꯜꯂꯦ ꯍꯥꯏꯌꯦ ꯑꯗꯨ ꯄꯩꯁꯥ ꯄꯥꯏꯗꯕ ꯅꯨꯄꯥꯕꯨꯗꯤ ꯀꯣꯏꯅꯤꯡꯗꯕ
ꯑꯗꯨꯗꯤ ꯃꯤ ꯃꯤꯗ ꯂꯩꯔꯦ ꯑꯩꯗꯤ
ꯑꯗꯨꯅꯦ
ꯑꯩꯗꯤ ꯏꯅꯥꯛ ꯈꯨꯟꯕ꯭ꯔꯥ ꯈꯨꯟꯗꯕ꯭ꯔꯥ ꯑꯗꯨꯝ ꯊꯃꯣꯏꯅꯕꯨ ꯅꯨꯡꯁꯤ ꯍꯥꯏꯔꯗꯤ ꯑꯗꯨꯝ ꯀꯩꯁꯨ ꯀꯥꯏꯗꯦꯗ
ꯑꯗꯨꯗꯤ ꯑꯩꯁꯨ ꯅꯪꯕꯨ ꯊꯃꯣꯏꯅ ꯅꯨꯡꯁꯤꯌꯦꯅ ꯍꯥꯏꯔ ꯅꯪ ꯌꯥꯕꯤꯒꯦꯔꯣ
ꯑꯁ ꯌꯥꯔꯦ ꯍꯧꯔꯦ ꯑꯃꯨꯛꯀ
ꯑꯗꯣ ꯅꯪꯒꯤ ꯋꯥꯍꯩꯗꯣ ꯑꯗꯨꯃꯥꯏꯅ ꯍꯥꯏꯕ ꯇꯥꯔꯦꯅꯦ
ꯑꯁ ꯀꯩꯅꯣ ꯅꯨꯡꯁꯤꯕ ꯍꯥꯏꯕꯕꯨ ꯍꯦꯛ
ꯑꯗꯨꯝ ꯌꯥꯏ ꯍꯥꯏꯕ ꯅꯠꯇ꯭ꯔꯥ
ꯅꯠꯇꯦꯗ ꯅꯨꯡꯁꯤꯕꯕꯨ ꯍꯦꯛ ꯀꯣꯏꯅꯔꯒ ꯀꯣꯜ ꯇꯧꯔꯒ ꯅꯥꯔꯒ ꯅꯨꯡꯁꯤꯕ ꯂꯩꯇꯦꯗ ꯍꯣꯏ ꯈꯔꯕꯨꯗꯤ ꯇꯧꯔꯝꯅꯤ ꯑꯗꯨꯕꯨ ꯑꯩꯗꯤ ꯉꯝꯃꯣꯏ
ꯑꯗꯨꯅꯦ ꯅꯪꯅꯦ ꯅꯪꯅꯦ ꯑꯗꯨꯅꯤ ꯅꯪꯅ ꯌꯥꯔ ꯌꯥ ꯌꯥꯒꯗꯕ ꯆꯥꯟꯁ ꯂꯩꯔꯗꯤ ꯑꯗꯨꯝ ꯃꯇꯝ ꯈꯔ ꯉꯥꯏꯔꯒ ꯌꯥꯔꯣꯏ ꯍꯥꯏꯌꯣ
ꯑꯩꯅ ꯍꯥꯏꯕꯗꯤ ꯏꯁ ꯌꯥꯔꯔꯣꯏꯒꯦ ꯌꯥꯔꯦꯗ ꯁꯤꯕꯨ ꯀꯔꯤ ꯕꯤꯠꯇꯅꯣ
ꯍꯦꯔꯣ ꯂꯩꯈ꯭ꯔꯗꯤ ꯂꯩ ꯇꯥꯅꯤꯡꯗꯦ ꯍꯥꯏꯔꯣ
ꯅꯠꯇꯦꯗꯥ ꯂꯩꯅ
ꯍꯧꯖꯤꯛꯀꯥꯟꯁꯦ ꯂꯩꯁꯥꯕꯤꯁꯤꯡ ꯍꯦꯔꯣ ꯂꯩꯇꯕ ꯂꯩꯕ꯭ꯔꯥꯅꯦ
ꯂꯩꯕꯅꯤꯗ ꯀꯔꯤꯅꯣ
ꯎꯝ ꯂꯩꯇ꯭ꯔꯦ ꯑꯩꯅ ꯑꯩꯅ ꯑꯗꯨꯝ ꯈꯟꯕ ꯀꯥꯟꯗ ꯂꯩꯇ꯭ꯔꯦ ꯍꯧꯖꯤꯛꯀꯥꯟꯗꯗꯤ
ꯈꯪꯗ꯭ꯔꯦ ꯑꯗꯨꯗꯤ
ꯑꯃ ꯑꯃꯅ ꯅꯨꯄꯥ ꯑꯃꯅ ꯑꯃꯅ ꯄꯦꯟꯗꯕꯒꯤ ꯑꯅꯤ ꯑꯍꯨꯝꯖꯨ ꯀꯣꯏꯔꯒ ꯂꯩꯕꯅꯤ ꯍꯧꯖꯤꯛ ꯀꯥꯟꯒꯤ ꯅꯨꯄꯤꯁꯤꯡꯁꯦ
ꯑꯁ ꯑꯩꯒꯤ ꯑꯃꯐꯥꯎ ꯉꯝꯗꯕ ꯀꯥꯟꯗ ꯑꯅꯤꯗꯤ ꯑꯁ ꯅꯃꯁꯇꯦꯅꯦ
ꯑꯃꯐꯥꯎ ꯁꯦꯟ ꯁꯦꯟ ꯁꯦꯟꯅꯕ ꯉꯝꯗ꯭ꯔꯀꯥꯟꯁꯤꯗ ꯍꯥꯏꯔꯣ
ꯑꯗꯨꯃꯥꯏꯅ ꯇꯧꯔꯗꯤ ꯇꯠꯈ꯭ꯔꯅꯤꯍꯦ
ꯑꯣ ꯇꯥꯕꯔꯥ
ꯅꯪ ꯑꯣ
ꯎꯝ ꯎꯝ ꯍꯥꯏꯔꯣ ꯍꯥꯏꯔꯣ
ꯅꯪ ꯅꯪꯗꯤ ꯀꯨꯏꯗ꯭ꯔꯕ ꯃꯥꯜꯂꯦ
ꯍꯥꯏꯕꯗꯤ
ꯁꯨꯃꯥꯏꯅ ꯇꯧꯕꯗ ꯀꯨꯏꯗ꯭ꯔꯕ ꯃꯥꯜꯂꯦ ꯍꯥꯏꯕ
ꯃꯥꯅ ꯇꯧꯕꯗꯣ ꯍꯥꯏꯕꯗꯤ ꯀꯩꯅꯣ
ꯑꯁꯨꯃꯥꯏꯅ ꯍꯥꯏꯕꯅꯤ
ꯀꯔꯤ
ꯎꯝ ꯌꯥꯔꯦ ꯁꯤꯗꯗꯤ ꯁꯤ ꯋꯥꯔꯤꯗꯤ ꯑꯇꯣꯞꯄ ꯁꯥꯔꯁꯦ
ꯍꯣꯏ
ꯑꯃꯨꯛꯀ
ꯑꯥ ꯀꯅꯥ ꯀꯅꯥ ꯂꯩꯕ꯭ꯔꯣꯅꯣ ꯍꯥꯥ ꯇꯥꯕ꯭ꯔꯣ ꯇꯥꯕ꯭ꯔꫭ
ꯅꯦꯠꯋꯥꯛ ꯅꯨꯡꯉꯥꯏꯇꯕ ꯃꯥꯜꯂꯦ ꯅꯪꯒꯤ ꯑꯩꯒꯤꯔ ꯅꯪꯒꯤꯔ ꯈꯪꯗꯦ
ꯑꯣ ꯑꯩꯒꯤꯁꯦꯀꯣ ꯈꯔ ꯄ꯭ꯔꯣꯕ꯭ꯂꯦꯝ ꯂꯩꯕ ꯃꯥꯜꯂꯦ ꯎꯝ
ꯍꯧꯖꯤꯛ ꯀꯥꯟ ꯅꯤꯈꯣꯏ ꯀꯅꯥ ꯀꯅꯥ ꯂꯩꯕꯅꯣ
ꯑꯩꯈꯣꯏ ꯐꯦꯃꯤꯂꯤ ꯂꯣꯏꯅꯃꯛ ꯂꯩꯌꯦ
ꯑ
ꯅꯪꯗꯤ ꯀꯗꯥꯏꯗ ꯂꯩꯕ꯭ꯔꯣ ꯇꯝꯄꯥꯛꯀ ꯅꯠꯇ꯭ꯔꯒ,
ꯁꯤꯇꯤꯗ ꯂꯩꯌꯦ ꯍꯧꯖꯤꯛꯀꯥꯟꯗꯤ꯫ ꯁꯤꯇꯤ ꯍꫭꯏꯅꯦ ꯁꯤꯇꯤꯗ ꯂꯩ ꯍꯥꯏꯕ ꯇꯥꯔꯦ꯫
ꯎꯝ꯫
ꯃꯐꯝ ꯃꯐꯝ ꯑꯦꯖꯦꯛꯗꯤ ꯍꯥꯏꯕ ꯍꯥꯏꯗꯣꯛꯄ ꯌꯥꯗꯦ꯫
ꯍꯣꯏ ꯍꯣꯏ ꯌꯥꯗꯦ ꯌꯥꯗꯦ ꯈꯪꯉꯦ꯫
ꯎꯝ ꯁꯤꯇꯤ ꯗ ꯂꯩ ꯍꯥꯏꯕꯅꯤꯅ ꯂꯩ ꯌꯥꯅꯤ꯫
ꯅꯪꯁꯦ,
ꯎꯝ ꯍꯥꯏꯔꫭ꯫
ꯅꯪꯒꯤꯗꯣ, ꯄꯩꯁꯥ ꯊꯣꯛꯇ꯭ꯔꯤꯌꯦ ꯍꯥꯏꯕ ꯅꯠꯇ꯭ꯔꯣ?
ꯑꯥ ꯍꯣꯏ ꯍꯣꯏ ꯍꯣꯏ ꯏꯟꯇꯔꯟꯗꯣ ꯀꯣ꯫
ꯑꯥ ꯑꯗꯨꯗꯤ ꯀꯃꯥꯏꯅ ꯀꯔꯤ ꯃꯇꯝꯗ ꯐꯪꯗꯣꯏꯔꯣ?
ꯏꯟꯇꯔꯟ ꯂꯣꯏ ꯑꯩꯈꯣꯏ ꯁꯤ ꯁꯤꯛꯁ ꯃꯟꯁꯅꯦꯕꯀꯣ ꯑꯩꯈꯣꯏ ꯏꯟꯇꯔꯟꯗꯣ꯫
ꯁꯤꯛꯁ ꯃꯟꯁꯦ ꯑꯁꯤ ꯂꯣꯏꯕ ꯀꯥꯟꯗ ꯁꯥꯔꯇꯤꯐꯤꯀꯦꯠ ꯄꯤꯒꯅꯦꯕ ꯁꯤ ꯁꯥꯔꯇꯤꯐꯤꯀꯦꯠ, ꯂꯣꯏꯕ ꯃꯇꯝꯗ ꯑꯦꯅꯤ ꯍꯣꯁꯄꯤꯇꯥꯜꯗ ꯑꯩꯈꯣꯏ ꯊꯕꯛ ꯇꯧꯕ ꯌꯥꯔꯅꯤ ꯑꯗꯨꯗꯗꯤ ꯄꯤꯔꯤꯅꯤ꯫
ꯃꯣꯏꯅ ꯑꯗꯨꯝ ꯄꯤꯈ꯭ꯔꯦ, ꯊꯕꯛ ꯄꯤꯒꯔꯔꯣ ꯑꯗꯨ ꯂꫭꯏꯔꯗꯤ?
ꯃꯣꯏ ꯑꯍꯣꯏ ꯑꯗꯨꯝ ꯍꯣꯁꯄꯤꯇꯥꯜꯗꯣ ꯀꯣ ꯑꯩꯈꯣꯏꯒꯤ,
ꯏꯁꯥꯅ ꯑꯦꯄ꯭ꯂꯥꯏ ꯇꯧꯗꯕ ꯑꯃꯣ?
ꯍꯣꯏ ꯍꯣꯏ ꯍꯣꯏ ꯑꯦꯄ꯭ꯂꯥꯏ ꯇꯧꯒꯗꯕꯅꯤ꯫ ꯑꯦꯄ꯭ꯂꯥꯏ ꯇꯧꯔꯒ ꯁꯥꯔꯇꯤꯐꯤꯀꯦꯠꯇꯣ ꯎꯔꯒ ꯑꯗꯨꯝ ꯃꯣꯏꯁꯨ ꯑꯗꯨꯝ꯫ ꯍꯣꯁꯄꯤꯇꯥꯜ ꯏꯅꯤꯗ ꯆꯠꯂꯒ ꯊꯕꯛ ꯇꯧꯕ ꯌꯥꯔꯅꯤ꯫
ꯎꯝ ꯑꯗꯣ, ꯄꯩꯁꯥ ꯀꯌꯥꯒꯨꯝ ꯆꯪꯕꯅꫭ ꯗꯨꯗ?
ꯎꯝ ꯈꯪꯗꯦꯗ ꯍꯣꯁꯄꯤꯇꯥꯜ ꯍꯣꯁꯄꯤꯇꯥꯜꯗꯁꯨ ꯂꯩꯔꯦ ꯑꯁ ꯑꯩꯈꯣꯏꯒꯤꯗꯤ ꯄꯤꯛꯄꯅꯤꯅ ꯌꯥꯝ ꯆꯪꯉꯣꯏꯗ꯫
ꯍꯥꯏꯗꯤ ꯅꯪ ꯁꯤꯛꯁ ꯃꯟꯠ ꯀꯩꯅ ꯆꯠꯄꯗꫭ꯫
ꯎꯝ ꯑꯣ ꯄꯩꯁꯥꯔꯥ ꯑꯗꯨꯗꯤ ꯑꯩꯈꯣꯏꯗꯤ ꯆꯪꯗꯦ ꯐ꯭ꯔꯤꯅꯦ ꯑꯩꯈꯣꯏꯗꯤ ꯏꯟꯇꯔꯟꯗꯤ꯫
ꯑꯣ ꯑꯣ ꯅꯨꯄꯥ ꯅꯨꯄꯥꯁꯨ ꯅꯨꯄꯤꯁꯨ ꯑꯗꯨ ꯇꯧꯕ ꯌꯥꯕ꯭ꯔꯣ?
ꯍꯣꯏ꯫
ꯀ꯭ꯂꯥꯁ ꯀꯌꯥ ꯐꯥꯎ ꯇꯧꯕ ꯌꯥ ꯀ꯭ꯂꯥꯁ, ꯇ꯭ꯌꯦꯜꯐ ꯂꯣꯏꯔꯒ ꯇꯧꯕ ꯌꯥꯕ꯭ꯔꯥ, ꯅꯠꯇ꯭ꯔꯒ ꯒ꯭ꯔꯦꯖꯨꯋꯦꯠ ꯂꯣꯏꯔꯒ ꯇꯧꯕꯤꯔꯣ꯫
ꯒ꯭ꯔꯦꯖꯨꯋꯦꯠ ꯇꯧꯔꯒꯁꯨ ꯇꯧꯕ ꯌꯥꯏ ꯇꯨꯋꯦꯜꯐ ꯇꯧꯔꯒꯁꯨ ꯇꯧꯕ ꯌꯥꯏ꯫
ꯑꯥ
ꯇ꯭ꯔꯦꯅꯤꯡ ꯍꯥꯟꯅ ꯆꯠꯀꯅꯤꯅ ꯑꯩꯈꯣꯏ ꯇ꯭ꯔꯦꯅꯤꯡꯗꯣ ꯑꯍꯨꯝꯅꯦꯕ ꯊ꯭ꯔꯤ ꯌꯔꯁ꯫ ꯁꯦꯝꯕꯥ ꯑꯗꯨ ꯇꯧꯕ ꯂꯣꯏꯔꯒ ꯏꯟꯇꯔꯟ ꯇꯧꯕ꯫
ꯑꯣ ꯅꯪꯗꯤ ꯊ꯭ꯔꯤ ꯌꯔꯁꯇ ꯂꯣꯏꯔꯦ?
ꯍꯣꯏ꯫
ꯅꯪ ꯀꯣꯂꯦꯖ ꯅꯪ ꯀꯣꯂꯦꯖ ꯀꯥꯗꯕꯤꯗ ꯑꯣꯏꯅ ꯇꯝꯈ꯭ꯔꯕꯣ?
ꯍꯣꯏ ꯑꯩ ꯒꯦꯞ ꯂꯩꯕꯀꯣ ꯇꯨꯋꯦꯜꯐ ꯂꯣꯏꯔꯒ ꯑꯩꯗꯣ, ꯈꯔ ꯀꯦꯞ ꯂꯩꯈ꯭ꯔꯕ ꯑꯗꯨꯗꯒꯤꯗꯤ ꯑꯗꯨꯝ, ꯀꯣꯂꯦꯖ ꯀꯩꯀꯥ ꯇꯝꯕꯗꯣ ꯑꯩꯒꯤꯗꯤ ꯈꯔ ꯃꯥꯡꯈ꯭ꯔꯅꯤ ꯑꯗꯨꯒꯤ ꯑꯗꯨꯝ꯫ ꯗꯥꯏꯔꯦꯛ ꯄ꯭ꯔꯣꯐꯦꯁꯅꯦꯜ ꯂꯥꯏꯟꯗ ꯑꯩꯅ ꯑꯗꯨꯝ ꯆꯠꯈ꯭ꯔꯕ꯭ꯔꯥ꯫
ꯑꯣ ꯑꯗꯨꯁꯨ ꯐꯩꯗ, ꯅꯨꯄꯤꯗꯤ ꯍꯌꯦꯡꯋꯥ ꯂꯨꯍꯣꯡꯕ ꯀꯥꯟꯗ꯫ ꯍꯌꯦꯡ ꯋꯥꯏ ꯂꯨꯍꯣꯡꯕ ꯀꯥꯟꯗ ꯑꯗꯨꯝ ꯂꯣꯏꯅ ꯃꯥꯡꯈ꯭ꯔꯅꯤ ꯊꯕꯛ꯫ ꯇꯧꯔꯁꯨꯀꯣ ꯄ꯭ꯔꯣꯐꯦꯁꯅꯦꯜꯅ ꯍꯦꯟꯅ ꯐꯕꯗ ꯇꯣꯡꯅꯤꯡꯕ ꯀꯟꯅꯗ ꯇꯥꯎꯅꯤꯡꯕ ꯀꯟꯅ ꯑꯃꯨꯛ ꯇꯧꯕ ꯍꯥꯏꯕꯅ ꯐꯩꯅ꯫
ꯎꯝ, ꯍꯧꯖꯤꯛ ꯑꯩꯈꯣꯏ ꯀꯣꯂꯦꯖ ꯀꯥꯕ ꯀꯩꯀꯥꯁꯤꯡꯁꯨ ꯀꯣ ꯐꯩꯌꯦ ꯌꯥꯝꯅ꯫ ꯐꯩꯌꯦ ꯀꯣꯂꯦꯖ ꯀꯥꯏꯔꯒ ꯃꯥꯁꯇꯔꯒꯨꯝꯕ ꯇꯧꯕꯗ ꯍꯥꯏꯗꯨꯕꯨ ꯑꯩ ꯑꯩꯒꯤ ꯍꯥꯏꯔ ꯑꯩꯅ ꯍꯥꯏꯔꯗꯤ ꯑꯩꯗꯤ ꯍꯥꯏꯕꯗꯤ ꯑꯔꯤꯛ ꯌꯥꯝ ꯍꯩꯕ ꯕ꯭ꯔꯥꯏꯠ ꯁ꯭ꯇꯨꯗꯦꯟ ꯅꯠꯇꯦꯕ
ꯑꯥ
ꯑꯗꯨꯒꯤ ꯀꯣꯂꯦꯖ ꯀꯥꯕꯁꯤꯡꯒꯤ ꯂꯥꯏꯔꯤꯛ ꯄꯥꯔꯒ ꯀꯩꯀꯥ ꯇꯧꯔꯒ ꯑꯗꯨ ꯃꯥꯁꯇꯔ ꯍꯟꯗꯛꯀꯥꯟꯒꯤ ꯂꯥꯏꯔꯤꯛ ꯍꯥꯏꯕ ꯃꯤꯁꯤꯡ ꯁꯨ ꯌꯥꯝꯕꯅꯤꯅꯀꯣ ꯀꯝꯄꯤꯇꯤꯇꯤꯞꯇꯣ ꯇꯧꯔꯗꯤ ꯌꯥꯔꯣꯏꯕ
ꯎ ꯑꯩꯁ ꯅꯪꯅ ꯈꯪꯗꯕꯒꯤꯅꯦ ꯀꯣꯂꯦꯖ ꯍꯦꯛ ꯇꯝꯈꯕ ꯀꯥꯟꯗꯗꯤ ꯂꯣꯏꯔꯦ ꯀꯣꯂꯦꯖꯇꯗꯤ ꯃꯃꯤꯡ ꯈꯛꯇꯅꯤꯔꯇꯐꯤꯀꯦꯠ ꯁꯥꯔꯇꯤꯐꯤꯀꯦꯠ ꯈꯛꯇꯅꯤ
ꯑꯣ ꯍꯣꯏꯅꯦ ꯑꯗꯨ ꯌꯦꯡꯉꯣ ꯁꯥꯔꯇꯤꯐꯤꯀꯦꯠ ꯈꯛꯇꯪꯅ ꯑꯩꯈꯣꯏ ꯑꯩꯈꯣꯏꯗ ꯀꯅꯥ ꯑꯃ ꯂꯩꯇꯦꯕ
ꯂꯔꯤꯛ ꯍꯣꯏꯗꯤ ꯑꯣꯖꯥꯁꯤꯡꯅꯗꯤ ꯁ꯭ꯀꯨꯜꯗ ꯉꯥꯏꯒꯅꯤ ꯏꯁꯇꯨꯗꯦꯟꯁꯤꯡꯅꯗꯤ ꯀꯣꯂꯦꯖ ꯀꯣꯂꯦꯖꯇ ꯁꯨꯆꯥꯡ ꯆꯥꯡꯔꯣꯏ ꯁꯨꯂꯥꯛ ꯂꯔꯔꯣꯏ ꯑꯗꯨ ꯑꯦꯛꯖꯥꯝ ꯑꯦꯛꯖꯥꯝ ꯃꯇꯝꯗꯁꯨ ꯑꯃꯨꯛ ꯀꯔꯤ ꯃꯁꯂꯒꯤ ꯄꯥꯗꯕꯤꯗ ꯂꯥꯛꯅ
ꯎꯝ
ꯃꯃꯤꯡ ꯃꯃꯤꯡꯒꯤ ꯈꯥ ꯇꯅꯤ ꯍꯧꯖꯤꯛ ꯀꯩꯉꯜ ꯀꯣꯏꯔꯥꯁꯤꯡꯁꯦ ꯑꯗꯨꯣ ꯁꯥꯔꯇꯤꯐꯤꯀꯦꯠ ꯍꯣꯏ ꯂꯧꯈ꯭ꯔꯗꯤ ꯍꯌꯦꯡꯉꯣꯏ ꯑꯇꯣꯞꯄ ꯄ꯭ꯔꯣꯐꯦꯁꯅꯦꯜ ꯂꯥꯏꯟ ꯑꯣꯏꯔꯁꯨ ꯑꯇꯣꯞꯄ ꯑꯣꯏꯔꯁꯨ ꯑꯗꯨꯝ ꯆꯠꯄ ꯌꯥꯔꯦ ꯍꯥꯏꯕꯒꯤꯀꯣ ꯏꯁꯥ ꯏꯁꯥꯅ ꯀꯣꯆꯤꯡ ꯑꯃꯨꯛ ꯆꯠꯇ꯭ꯔꯗꯤ ꯌꯥꯗꯕꯅꯤ ꯁꯤ ꯀꯣꯂꯦꯖꯀꯤ ꯀ ꯀꯀꯥꯁꯤꯗꯤꯀꯣ
ꯑꯗꯨ ꯑꯣꯏꯔꯁꯨ ꯄ꯭ꯔꯣꯐꯦꯁꯟꯅꯜꯁꯨ ꯍꯟꯗꯛꯀꯥꯟꯗꯤ ꯑꯦꯠꯁ ꯂꯤꯃꯤꯠ ꯂꯩꯈ꯭ꯔꯕꯅꯤ
ꯎ ꯑꯗꯨꯅꯦ ꯄ꯭ꯔꯣꯐꯦꯁꯅꯦꯜ ꯂꯥꯏꯟ ꯆꯠꯀꯦ ꯍꯥꯏꯔꯗꯤ ꯀ꯭ꯂꯥꯁ ꯋꯥ ꯍꯦꯠ ꯂꯣꯏꯕ ꯀꯥꯟꯗ ꯅꯠꯇ꯭ꯔꯣ
ꯎꯝ ꯑꯗꯨꯅ ꯕꯦꯁꯅꯦ ꯍꯣꯏ ꯑꯗꯨꯒ ꯄ꯭ꯔꯣꯐꯦꯁꯅꯦꯜ ꯂꯥꯏꯟ ꯑꯩꯅ ꯈꯟꯕꯅꯗꯤ ꯄ꯭ꯔꯣꯐꯦꯁꯟꯅꯜ ꯂꯥꯏꯅ ꯍꯦꯟꯅ ꯐꯩꯅ
ꯍꯣꯏ ꯐꯥꯕꯁꯨ ꯂꯏ ꯐ ꯐꯠꯇꯕꯁꯨ ꯂꯩ ꯑꯗꯨ ꯆꯞ ꯃꯥꯟꯅꯩꯗ ꯃꯁꯥ ꯃꯁꯥ ꯃꯁꯥ ꯃꯁꯥꯒꯤ ꯂꯩꯕꯅꯦ
ꯍꯣꯏ ꯑꯩꯒꯤꯗꯤ ꯑꯗꯨꯝ ꯍꯥꯏꯕꯗꯤ ꯑꯩꯗꯤ ꯂꯥꯏꯔꯤꯛꯁꯨ ꯄꯨꯔꯥ ꯀꯝꯄꯤꯇꯤꯇꯤꯞꯇꯣ ꯀꯝꯄꯤꯇꯤꯞ ꯏꯁꯄꯤꯔꯤꯠꯇꯣ ꯑꯩꯒꯤ ꯂꯩꯇꯦꯕ
ꯃꯤ ꯈꯔꯅꯗꯤ ꯄꯥꯝꯝꯕꯗꯤ ꯀꯣꯂꯦꯖ ꯀꯥꯔꯒ ꯄ꯭ꯔꯣꯐꯦꯁꯅꯦꯜ ꯂꯥꯏꯟ ꯆꯠꯇꯕꯤꯗ ꯀꯩꯅꯣ ꯀꯝꯄꯤꯇꯇꯤ ꯑꯦꯛꯖꯥꯝꯒꯨꯝꯕ ꯁꯤꯚꯤꯜ ꯁꯥꯔꯚꯤꯁꯀꯨꯝꯕ ꯍꯥꯏꯗꯤ ꯄꯔꯃꯦꯟ ꯄꯥꯔꯃꯅꯦꯟ ꯖꯣꯕ ꯑꯣꯏꯅ ꯄꯥꯝꯕ ꯃꯤ ꯂꯩꯅ
ꯎꯝ ꯎꯝ
ꯑꯗꯣ ꯃꯤ ꯈꯔꯅꯗꯤ ꯃꯇꯝ ꯈꯔ ꯑꯣꯏꯔꯁꯨ ꯑꯁꯤ ꯄ꯭ꯔꯣꯐꯦꯁꯅꯦꯜ ꯂꯥꯏꯟꯗ ꯆꯠꯂꯒ ꯄꯩꯁꯥ ꯇꯥꯟꯂꯒ ꯑꯩ ꯑꯁꯤꯒꯤ ꯕꯤꯖꯤꯅꯦꯁ ꯇꯧꯒꯦ ꯅꯠꯇ꯭ꯔꯒ ꯑꯁꯤꯒꯤ ꯑꯃꯨꯛ ꯇꯧꯒꯦ ꯏꯁꯥꯒꯤ ꯗꯨꯀꯥꯟ ꯍꯥꯡꯒꯦ ꯁꯤ ꯇꯧꯒꯦꯅ ꯈꯟꯕ ꯃꯤ ꯂꯩꯕ
ꯎꯝ ꯎꯝ ꯃꯤ ꯃꯤꯒꯤꯅꯤꯗ ꯑꯗꯨꯗꯤꯀꯣ ꯎꯝ ꯎꯝ
ꯑꯗꯨꯕꯨ ꯄ꯭ꯔꯣꯐꯦꯁꯟꯅꯦꯜ ꯄ꯭ꯔꯣꯞ ꯄ꯭ꯔꯣꯞ ꯄꯔꯁꯣꯅꯦꯜ ꯂꯥꯏꯟꯗ ꯆꯠꯀꯦ ꯍꯥꯏꯅ ꯀꯔꯤꯁꯨ ꯀꯥꯏꯅꯣ ꯇ꯭ꯔꯦꯅꯤꯡꯒꯨꯝꯕ ꯁ꯭ꯀꯤꯜ ꯇ꯭ꯔꯦꯅꯤꯡꯒꯨꯝꯕ ꯆꯠ ꯆꯠꯇꯕꯤꯗ ꯗꯨꯀꯥꯟ ꯐꯝꯔꯒ ꯃꯤꯒꯤ ꯀꯩꯅꯣ ꯑꯗꯨꯝ ꯆꯠꯄꯗꯤ ꯑꯗꯨꯝ ꯄꯥꯝꯅꯩ